ꯇꯥꯏꯀꯣ
ꯑꯥ ꯑꯗꯨꯅꯦ ꯏꯕꯥꯟꯅꯤꯁꯦ ꯀꯩ ꯋꯥꯔꯤ ꯁꯥꯔꯝꯕꯅꯣ ꯀꯥꯎꯈ꯭ꯔꯦ
ꯈꯪꯗꯅꯍꯦ ꯁꯥ ꯉꯥ ꯆꯥꯕꯒꯤ ꯂꯩꯔꯦ ꯑꯗꯒꯤ ꯊꯣꯡꯕꯒꯤ ꯈꯣꯠꯄꯒꯤ ꯑꯣ ꯅꯪ ꯈꯨꯅꯨꯒꯤꯗꯣ
ꯑꯧ ꯈꯨꯟꯅꯨꯗꯣ ꯑꯩꯅ ꯍꯥꯏꯗꯤ ꯑꯝ ꯑꯈꯣꯏꯗꯤ ꯑꯃꯥ ꯂꯝ ꯈꯨꯅꯨꯗꯣ ꯈꯪꯉꯤꯗꯅ ꯑꯗꯨꯗꯣ ꯂꯧꯔ ꯂꯧꯔꯒ ꯌꯥꯝ ꯆꯥꯔꯛꯑꯦ ꯍꯥꯏꯕ ꯑꯥ ꯑꯩꯈꯣꯏ ꯅꯥꯀꯟꯗ ꯁꯥꯔꯣꯡ ꯀꯥꯞꯄ ꯅꯨꯄꯥꯆꯥ ꯑꯃ ꯂꯩꯌꯦꯕ ꯌꯥꯝ ꯀꯟꯅ ꯅꯥꯎꯔꯤ ꯀꯥꯞꯄ ꯍꯩꯕ ꯃꯥꯁꯦ ꯊꯥꯏꯅꯅꯤꯍꯦ ꯑꯉꯥꯡ ꯑꯥ ꯑꯉꯥꯡ ꯑꯣꯏꯔꯤꯀꯥꯟꯗꯅꯤ ꯂꯝ ꯈꯨꯅꯨ ꯁꯦꯟꯗ꯭ꯔꯥꯡ ꯁꯦ ꯐꯥꯖꯅ ꯑꯁ ꯂꯝ ꯈꯨꯅꯨꯒ ꯐꯥꯔꯗꯤ ꯑꯁ ꯍꯔꯥꯎꯕꯤꯅꯦ ꯑꯩꯈꯣꯏ ꯎꯝ ꯁꯦꯟꯗ꯭ꯔꯥꯡꯅ ꯄꯤꯇ꯭ꯔꯨꯛ ꯄꯤꯇ꯭ꯔꯨꯛ ꯄꯤꯛꯑꯦꯅ ꯑꯗꯨꯒ ꯂꯝ ꯈꯨꯅꯨꯒ ꯐꯥꯕ ꯅꯨꯃꯤꯠꯁꯤꯗꯤꯀꯣ ꯍꯔꯥꯎꯕꯤꯅꯦ ꯑꯩꯈꯣꯏ ꯑꯁ ꯂꯣꯏꯔꯦ
ꯆꯥꯎꯔꯒꯅꯦ ꯃꯥꯗꯤ ꯗꯨꯞ ꯗꯨꯨꯞꯀ ꯂꯥꯛꯔꯒꯀꯣ ꯁꯤꯡ ꯊꯥꯔ ꯌꯥꯏꯗꯣꯏꯅꯦꯕ ꯑꯩꯈꯣꯏꯅ ꯃꯕꯨꯛꯁꯤ ꯂꯦꯟꯒꯥꯏꯔꯒ ꯃꯥꯒꯤ ꯑꯥ ꯊꯤꯕꯣꯡ ꯊꯤꯔꯤꯟꯁꯦ ꯂꯣꯏꯟ ꯂꯧ ꯊꯣꯛꯑꯅꯤꯗ ꯊꯨꯝ ꯈꯔ ꯊꯥꯛꯆꯤꯂꯒ ꯑꯗꯨꯝ ꯌꯥꯏ ꯈꯪꯗꯦ ꯃꯇꯝꯗꯨꯗ ꯑꯩꯈꯣꯏ ꯀ꯭ꯂꯥꯁ ꯊ꯭ꯔꯤ ꯐꯣꯔꯇꯪ ꯇꯝꯗ ꯉꯥꯏꯔꯤ ꯌꯥꯝ ꯍꯩꯄꯥ ꯌꯥꯝ ꯁꯥꯏ ꯍꯧꯖꯤꯛꯀꯥꯟ ꯑꯉꯥꯡꯖꯤꯡꯗꯤ ꯍꯥꯏ ꯍꯥꯏꯅ ꯃꯩꯈꯦꯠꯄꯧ ꯄꯥꯏꯍꯟꯗꯦꯗꯅ ꯑꯩꯈꯣꯏꯗꯤ ꯑꯗꯨꯗꯣ ꯐꯥꯔꯒ ꯂꯧꯔꯒꯅꯦ ꯍꯥꯏꯗꯤ ꯆꯔꯨ ꯈꯔ ꯊꯥꯔꯅꯤ ꯍꯦꯛꯇ ꯂꯧꯔꯅꯤ ꯌꯥꯏ ꯑꯗꯨꯒ ꯃꯆꯦꯠ ꯃꯆꯦꯠ ꯁꯦꯠꯂꯒ ꯆꯥꯕ ꯎꯏ ꯎꯏ ꯎꯏ ꯎꯏ ꯂꯥꯎꯔꯒ ꯃꯅꯝ ꯅꯨꯡꯁꯤꯕꯀꯣ
ꯑꯗꯨ ꯃꯇꯝꯗꯨꯒꯁꯦ ꯌꯥꯝ ꯆꯞ ꯃꯥꯟꯅꯅ ꯍꯧꯖꯤꯛꯀꯤ ꯈꯨꯅꯨꯗꯣ ꯑꯗꯨ ꯊꯣꯡꯕ ꯀꯥꯟꯗ ꯇꯧꯋꯦꯕ ꯇꯦꯁꯇꯣ ꯑꯗꯨꯒꯤ ꯐꯪꯉꯤ ꯉꯦꯕ ꯑꯗꯨ ꯍꯥꯎꯋꯦꯕ ꯑꯗꯨꯏ ꯈꯨꯟꯅꯨꯗꯣ ꯌꯥꯝꯅ ꯈꯨꯟꯅꯨ ꯃꯔꯤꯖꯦ ꯈꯣꯏ ꯃꯔꯤꯇꯪ ꯆꯥꯏꯅꯤ
ꯑꯩꯈꯣꯏꯅ ꯎꯝ ꯈꯔ ꯑꯉꯥꯡ ꯑꯣꯏꯔꯤꯉꯩ ꯃꯇꯝꯗꯨꯗꯩꯗꯨꯗ ꯑꯩꯈꯣꯏ ꯌꯨꯝ ꯅꯨꯡꯗꯥꯡꯁꯤ ꯆꯠꯂ ꯆꯠꯂꯒ ꯇꯣꯔꯁ ꯂꯥꯏꯠ ꯄꯥꯏꯔꯒ ꯀꯩꯔꯥꯛ ꯄꯨꯔꯒ ꯈꯣꯏꯒꯤ ꯌꯨꯝꯒꯤ ꯁꯥꯏꯖꯤꯟ ꯍꯥꯏꯒꯗ꯭ꯔꯥ ꯎꯝ ꯂꯩꯕꯁꯤꯡꯁꯤꯗ ꯎꯆꯦꯛ ꯃꯀꯣꯟ ꯃꯀꯣꯟ ꯁꯥꯔ ꯂꯩꯕꯁꯤꯡꯁꯦ ꯎꯆꯦꯛ ꯌꯥꯝ ꯇꯣꯡꯉꯤꯗꯅ ꯑꯩꯈꯣꯏ ꯌꯨꯝꯒꯤ ꯀꯔꯛ ꯀꯔꯛꯁꯤꯡꯖꯦ ꯁꯦꯟꯗ꯭ꯔꯥꯡꯁꯦ ꯑꯗꯨꯗ ꯇꯞ ꯇꯞꯅ ꯈꯨꯠ ꯀꯩꯅꯣ ꯄꯣꯔꯥ ꯇꯣꯔꯆ ꯂꯥꯏꯠ ꯄꯨꯔ ꯄꯨꯔ ꯆꯠꯇꯣꯏꯅꯦ ꯑꯗꯨꯒ ꯀꯩꯔꯥꯛꯇꯣ ꯀꯥꯔ ꯀꯥꯔ ꯐꯥꯗꯣꯏꯅꯦꯕ ꯑꯗꯨꯃꯥꯏꯅ ꯇꯧꯔ ꯇꯧꯔꯀꯥꯟꯗ ꯌꯥꯝ ꯇꯧꯔꯝꯃꯦ ꯑꯉꯥꯡ ꯑꯣꯏꯔꯤꯉꯩꯗꯀꯣ ꯐꯔꯤꯔꯥ ꯐꯠꯇꯔ꯭ꯤꯔꯥ ꯄꯨꯗꯣꯏꯔꯥ ꯄꯨꯔꯣꯏꯗꯣꯏꯔꯣ ꯑꯉꯥꯡ ꯑꯣꯏꯔꯤꯉꯩꯗꯩ ꯈꯪꯄꯣꯟꯇꯦ ꯍꯧꯖꯤꯛꯇꯤ ꯃꯤꯅ ꯐꯥꯕ ꯑꯣꯏꯔꯖꯨ ꯑꯦ ꯊꯥꯗꯣꯛꯈꯣꯅ ꯑꯗꯨꯃꯥꯏꯅ ꯍꯥꯏꯔꯦ ꯑꯣ ꯃꯇꯝꯗꯨꯗꯤ ꯑꯉꯥꯡ ꯑꯣꯏꯔꯤ ꯒ꯭ꯌꯥꯟ ꯇꯥꯗ꯭ꯔꯦ
ꯎꯝ
ꯑꯥ ꯈꯔ ꯆꯥꯎꯔꯛꯑꯀꯥꯟꯗꯨꯗꯩꯗ ꯑꯃꯨꯛ ꯁꯦꯟꯗꯔ꯭ꯥꯡ ꯒꯨꯝꯕ ꯗꯨꯃꯥꯏꯅ ꯐꯥꯔꯒ ꯑꯗꯒꯤꯗꯤ ꯑꯩꯈꯣꯏꯒꯤ ꯂꯧꯕꯨꯛꯇ ꯑꯩꯈꯣꯏꯒꯤ ꯎꯆꯦꯛ ꯌꯥꯝ ꯄꯥꯏꯔꯛꯄ ꯈꯣꯠꯁꯤꯡꯗꯣ ꯑꯗꯨꯗꯣ ꯂꯥꯡ ꯊꯥꯛꯑ ꯐꯥꯔꯀꯥꯟꯗ ꯌꯥꯝ ꯇꯧꯔꯝꯃꯦ ꯍꯧꯖꯤꯛꯇꯤ ꯊꯤꯡꯒꯔ꯭ꯦꯗꯅꯀꯣ
ꯎꯝ
ꯑꯗꯨꯅ ꯊꯥꯛꯇꯔꯦ ꯑꯗꯣ ꯑꯗꯨꯗ ꯍꯦꯟꯖꯥꯡꯁꯦ ꯑꯩꯈꯣꯏ ꯇꯩꯕ ꯑꯃ ꯂꯩꯌꯦ ꯌꯥꯝ ꯍꯩꯅ ꯊꯣꯡ ꯊꯥꯛꯏꯅꯦꯅ ꯈꯤꯇꯪ ꯑꯥꯥ ꯁꯦꯟꯗ꯭ꯔꯥꯡꯖꯤꯕꯨ ꯃꯄꯨꯝ ꯃꯄꯨꯝꯖꯤꯕꯨ ꯍꯦꯟꯖꯥꯡ ꯃꯄꯨꯝ ꯃꯄꯨꯝ ꯍꯥꯞꯄꯒ ꯊꯣꯡꯉꯒ ꯄꯨꯊꯣꯔꯛ ꯀꯅꯥ ꯆꯥꯅꯤꯡꯗꯣꯏꯅꯣ ꯍꯩꯅꯗꯕꯗꯨ ꯌꯦꯡꯕꯗ ꯌꯥꯝꯅ
ꯎꯝ
ꯑꯗꯨꯃꯥꯏꯅ ꯇꯧꯋꯦ ꯑꯗꯨꯗꯨꯅ ꯍꯩꯅꯗꯕꯒꯤ ꯑꯩꯈꯣꯏꯗꯣ ꯐꯖꯅ ꯆꯥꯒꯤꯇꯦ
ꯅꯣ ꯅꯪ ꯀꯩꯅꯣꯗꯤ ꯆꯥꯔꯕ ꯊꯔꯣ ꯑ ꯈꯊꯔꯣꯏ ꯅꯠꯇꯦꯍꯦ ꯑꯩ ꯍꯥꯏꯒꯦ ꯇꯧꯏꯖꯦ ꯀꯩꯅꯣ ꯍꯪꯉꯣꯏ ꯍꯥꯏꯅꯦ
ꯍꯪꯉꯣꯏꯁꯤꯅꯅꯦ ꯊꯑꯣꯏꯟꯀꯤ ꯆꯥꯕꯗꯤ ꯑꯝꯇ ꯆꯥꯗ꯭ꯔꯤꯕꯀꯣ ꯑꯗꯨꯒ ꯀꯩꯅꯣ ꯇꯧꯕꯗꯒꯤ ꯑꯩꯈꯣꯏꯒꯤ ꯎꯝ ꯅꯨꯡꯗꯥꯡ ꯑꯃ ꯑꯩꯈꯣꯏꯁꯦ ꯁꯤꯅꯦꯃꯥ ꯌꯦꯡꯕ ꯆꯠꯄ ꯍꯣꯜꯗ ꯅꯍꯥꯟꯋꯥꯏꯗꯤ ꯁꯤꯅꯦꯃꯥ ꯍꯣꯜꯗ ꯁꯤꯅꯦꯃꯥ ꯌꯦꯡꯕ ꯌꯥꯝ ꯆꯠꯂꯝꯃꯤꯗꯅꯀꯣ ꯂꯩꯀꯥꯏꯒꯤꯒ ꯂꯩꯕꯁꯤꯡꯗꯣ ꯑꯗꯩꯗꯨꯗ ꯏꯃꯥꯟꯅꯕ ꯑꯩꯈꯣꯏ ꯒ꯭ꯔꯨꯞ ꯄꯨꯂꯞ ꯆꯠꯃꯤꯟꯅꯕꯁꯤꯗ ꯑꯥ ꯈꯣꯏꯒꯤ ꯌꯣꯠ ꯃꯆꯩꯁꯤꯗ ꯂꯦꯡꯉꯒ ꯄꯨꯊꯣꯔꯛꯄ ꯑꯗꯨꯗ ꯑꯦ ꯎꯆꯦꯛꯅꯦ ꯆꯥꯎꯅ ꯃꯆꯦꯠ ꯑꯃ ꯄꯤꯔꯛꯄ ꯗ ꯆꯥꯎꯔꯕ ꯍꯥꯎꯏꯅꯦ ꯍꯥꯏꯔꯒ ꯑꯁ ꯊꯉꯣꯏ ꯃꯐꯩꯒꯟꯅꯦ ꯍꯥꯏꯔꯛꯄ ꯑꯗꯩꯗꯤ ꯑꯗꯨ ꯃꯉꯥꯏꯔꯦ ꯑꯗꯨ ꯅꯠꯇꯕ ꯊꯑꯣꯏꯟꯀꯤ ꯆꯥꯕꯗꯤ ꯑꯝꯇ ꯆꯥꯗ꯭ꯔꯤ
ꯎꯝ ꯑꯩꯈꯣꯏ ꯉꯧꯔ ꯆꯥꯏ ꯎꯝ ꯏꯁꯤꯡꯗ ꯂꯩꯕ ꯍꯪꯉꯣꯏꯗꯨꯅꯦꯕ ꯑꯃ ꯁꯪꯇ꯭ꯔꯤꯛ ꯁꯪꯇ꯭ꯔꯤꯛ ꯁꯪꯕꯗꯣ
ꯇꯪ ꯁꯥꯡ ꯍꯥꯏꯗꯣ
ꯍꯣꯏ ꯍꯣꯏ ꯍꯪ ꯌꯦꯜꯂꯣ ꯑꯣꯏ ꯀꯩꯑꯣꯏ ꯁꯪꯕꯣꯏ ꯇꯧꯕꯗꯣ ꯑꯗꯨꯗꯣ ꯍꯦꯛꯇ ꯈꯨꯌꯥꯝ ꯑꯝ ꯐꯥꯔꯦ ꯍꯥ ꯑꯩꯈꯣꯏꯒꯤ ꯄꯨꯈꯤ ꯑꯋꯥꯡꯗ ꯄꯨꯈ꯭ꯔꯤ ꯑꯆꯧꯕꯝ ꯂꯩꯌꯦꯕꯀꯣ ꯑꯩꯈꯣꯏꯒꯤ ꯑꯩꯈꯣꯏꯒꯤ ꯑꯋꯥꯡꯗ
ꯎꯝ
ꯑꯗꯨ ꯄꯨꯈ꯭ꯔꯤꯁꯦ ꯍꯦꯛꯇꯅꯦ ꯍꯪꯉꯣꯏꯖꯦ ꯌꯥꯝ ꯂꯩꯌꯦꯕ ꯑꯗꯨꯗꯣ ꯑꯁ ꯌꯥꯝ ꯐꯥ ꯀꯨꯟ ꯀꯨꯟꯊ꯭ꯔꯥꯃꯨꯛꯁꯦ ꯐꯥꯕꯅꯤ ꯀꯩꯅꯣ ꯑꯩꯈꯣꯏꯒꯤ ꯏꯕꯥꯏꯁꯤꯅ ꯑꯃꯥꯖꯤꯅ ꯂꯣꯏ ꯃꯀꯨ ꯈꯣꯛꯇꯣꯛꯑꯅꯤꯗꯅ ꯃꯕꯨꯛ ꯆꯥꯗꯧ ꯅꯠꯇꯦ ꯃꯀꯣꯛ ꯆꯥꯗꯧ ꯅꯠꯇꯦꯕ ꯃꯥꯗꯤ ꯐꯩꯒꯟꯅꯦꯕ ꯆꯥꯗꯣꯏꯖꯦ ꯐꯩꯒꯟꯒꯤ ꯁ꯭ꯋꯥꯏꯒꯤ ꯀꯩꯅꯣ ꯁꯔꯨꯛꯁꯦ ꯐꯩꯒꯟꯁꯦ ꯂꯣꯏ ꯂꯧ ꯊꯣꯛꯑꯦ ꯂꯣꯏ ꯂꯧꯊꯣꯛꯑꯦ ꯑꯗꯣ ꯐꯩꯒꯜꯖꯤꯡꯖꯦ ꯀꯩꯅꯣ ꯇꯧꯔꯦꯅ ꯃꯀꯨ ꯁ꯭ꯀꯤꯟꯗꯣ ꯂꯧꯊꯣꯛꯈ꯭ꯔꯀꯥꯟꯗ ꯊꯣꯠ ꯊꯣ ꯊꯣꯠ ꯂꯥꯎꯔꯒ ꯂꯩꯔꯦꯗꯅ ꯑꯗꯨꯗꯣ ꯐꯖꯅ ꯉꯧꯕꯅꯦꯃꯤ ꯎꯝꯐ ꯈ ꯈꯨꯍꯥꯎꯗꯤ ꯂꯩꯇ꯭ꯔꯦ ꯏꯕꯨꯡꯉꯣ ꯑꯗꯣ ꯑꯉꯥꯡ ꯑꯣꯏꯔꯤꯉꯩ ꯆꯥꯔꯛꯑꯦ ꯍꯧꯖꯤꯛꯀꯗꯤ ꯉꯝꯃꯔꯣꯏꯌꯦ
ꯅꯨꯄꯤꯁꯨ ꯍꯪꯒꯣꯏꯗꯣꯏ ꯃꯥꯜꯂꯦ ꯍꯪꯉꯣꯏꯗꯣ ꯑꯗꯣ ꯑꯩꯅ ꯉꯔꯥꯡ ꯅꯍꯥꯟ ꯐꯣꯟꯗ ꯐꯦꯁꯕꯨꯛꯇ ꯎꯔꯝꯃꯦ ꯐꯦꯁꯕꯨꯛꯇꯣ ꯑꯗꯨꯗꯩꯗꯨꯗ ꯌꯥꯎꯍꯧꯔꯤꯁꯦ ꯃꯣꯏ ꯇ꯭ꯔꯥꯏꯕꯦꯜ ꯃꯆꯥ ꯑꯃꯅꯦ ꯑꯗ ꯃꯥꯅꯕꯨꯗꯤ ꯍꯥꯏꯔꯛꯑꯦ ꯍꯪꯒꯣꯏ ꯆꯥꯗꯕ ꯈꯣꯠꯇꯕ ꯃꯤꯗꯤ ꯍꯪꯒꯣꯏꯗ ꯌꯦꯡꯕꯤꯒꯅꯨ ꯈꯣꯠꯀꯅꯣ ꯇꯧꯔꯒ ꯍꯪꯒꯣꯏꯁꯤꯡꯗꯣ ꯃꯣꯏ ꯐꯥꯔꯛꯏꯅꯦꯅ ꯍꯪꯒꯣꯏ ꯃꯌꯥꯝ ꯌꯥꯝꯃꯦ ꯑꯗꯨꯗꯣ ꯂꯣꯏ ꯇꯧꯔꯒ ꯁꯦꯝꯕ ꯍꯥꯏꯇꯥꯔꯦ ꯍꯪꯉꯣꯏ ꯁꯦꯝꯕ ꯃꯀꯣꯛꯇꯨ ꯀꯛꯊꯠꯂꯒ ꯃꯀꯣꯛꯇꯨꯗꯩ ꯆꯤꯡꯊꯣꯛꯑꯒ ꯃꯁꯥ ꯃꯅꯨꯡꯒꯤꯗꯨ ꯂꯧꯊꯣꯛꯑꯒ ꯍꯥꯏꯇꯥꯔꯦ ꯃꯁꯥꯗꯨꯗꯪ ꯊꯝꯃꯒ ꯃꯅꯨꯡꯒꯤ ꯄꯥꯠꯈꯩꯗꯤ ꯄꯨꯂꯞ ꯍꯨꯟꯗꯣꯛꯈ꯭ꯔꯅꯤꯅ ꯍꯣꯟꯗꯣꯛꯑꯒ ꯑꯗꯨꯃꯥꯏꯅ ꯇꯧꯔ ꯁꯦ ꯊꯣꯡꯉ ꯆꯥꯕ ꯑꯁ ꯈꯌꯥꯝ ꯍꯥꯎꯋꯦ ꯍꯛꯆꯥꯡ ꯀꯥꯟꯅꯩ ꯐꯩꯌꯦꯅ ꯇꯧꯔꯒ
ꯍꯥꯎꯋꯦ ꯍꯥꯎꯋꯦ ꯌꯥꯝ ꯆꯥꯔꯛꯑꯦ ꯑꯉꯥꯡ ꯑꯣꯏꯔꯤꯉꯩꯗ ꯑꯗꯨꯒ ꯎꯝ ꯑ ꯀꯩ ꯍꯥꯏꯕ ꯎꯝ ꯐꯧꯅ ꯃꯨꯜꯂꯛꯄ ꯃꯇꯝꯗ ꯌꯥꯝ ꯆꯣꯡꯕꯗꯣ ꯐꯠꯇꯛ ꯇꯛ ꯐꯇ꯭ꯔꯛ ꯐꯇ꯭ꯔꯛ ꯑ ꯥ ꯀꯧꯖꯦꯡ
ꯀꯥꯎꯖꯤꯡꯁꯤ ꯑꯝꯇ ꯆꯥꯗ꯭ꯔꯤꯌꯦ
ꯑꯁ ꯗꯨꯖꯨ ꯊꯤꯅ ꯍꯥꯎꯋꯦ ꯍꯥꯏꯕ ꯅꯪꯕꯣ ꯀꯥꯎꯖꯤꯡꯖꯦ ꯑꯩꯈꯣꯏꯗꯤ ꯑꯍꯟꯒꯩꯁꯦ ꯑꯩꯈꯣꯏꯒꯤ ꯏꯕꯥꯏꯁꯦ ꯈꯔ ꯁꯥꯊꯤꯌꯦꯕ ꯃꯥꯁꯤꯅꯅꯦ ꯏꯟꯗꯣ ꯄꯨꯗꯔꯅꯤꯗꯅ ꯑꯗꯨꯒ ꯀꯥꯎꯖꯤꯡꯖꯦ ꯈꯣꯟꯗꯣꯏꯅꯦꯕ ꯂꯧꯕꯨꯛꯁꯤꯗ ꯑꯁ ꯀꯥꯎꯖꯦꯡꯁꯦ ꯍꯦꯛꯇꯅꯦ ꯕꯥꯇꯤꯟ ꯑꯝ ꯂꯣꯛꯄꯅꯦꯃꯤ ꯈꯪꯕ꯭ꯔ ꯑꯗꯨꯁꯨ ꯉꯧꯔꯒ ꯆꯥꯏꯌꯦꯕ ꯌꯥꯝ ꯍꯥꯎꯋꯦ ꯍꯥꯏꯕ ꯑꯗꯨꯁꯨ ꯑꯗꯣ ꯁꯨꯝꯕ ꯐꯨꯠꯁꯤꯗꯤ ꯀꯥꯎꯖꯦꯡꯒꯨꯝꯕꯁꯤꯗꯤꯅꯦ ꯏ ꯊꯣꯛꯇꯦꯕꯀꯣ ꯃꯣꯏ ꯗꯔꯥ ꯁꯦ ꯑꯥ ꯀꯧꯖꯦꯡꯒꯨ
ꯍꯥꯏꯔꯛꯑꯣ
ꯇꯤꯟꯗ ꯍꯥꯏꯇꯥꯔꯦ ꯏ ꯊꯣꯛꯇꯕ ꯇꯤꯟ ꯀꯥꯡꯉꯨꯗꯣ ꯑꯉꯧꯕ ꯑꯣꯏꯅ ꯊꯣꯛꯄꯗꯣ ꯑꯣꯏꯌꯦꯕ ꯀꯣꯃꯣꯏꯖꯦ ꯑꯗꯨꯗꯨꯅ ꯑꯈꯣꯏꯒꯤ ꯏ ꯊꯣꯛꯄ ꯃꯤꯖꯤꯡꯖꯤꯅꯅꯦ ꯆꯥꯕ ꯃꯇꯝꯗꯅꯦ ꯑꯦꯂꯔꯖꯤ ꯑꯣꯏꯕ ꯂꯩꯌꯦꯕ ꯐꯨꯗ ꯑꯦꯂꯔꯖꯤ ꯍꯥꯏꯗꯤ ꯃꯣꯏꯗꯤ ꯋꯥꯏꯠ ꯑꯣꯏꯅ ꯊꯣꯛꯂꯛꯑꯕꯅꯤꯅ ꯑꯈꯣꯏꯒ ꯆꯥꯟꯅꯗꯕ ꯎꯝ ꯑꯈꯣꯏ ꯆꯦꯗꯣ ꯑꯩꯈꯣꯏ ꯆꯦ ꯌꯥꯏꯃꯗꯣ ꯃꯥꯖꯦ ꯀꯥꯎꯖꯦꯡ ꯆꯥꯕꯁꯤ ꯀꯥꯟꯖꯤꯗ ꯑꯈꯣꯏꯗꯤ ꯀꯩꯝ ꯇꯧꯗꯦꯕ ꯍꯦꯛꯇ ꯃꯥꯖꯦ ꯍꯦꯛꯇ ꯃꯊꯥ ꯃꯊꯥ ꯇꯤꯜꯂꯥꯈꯨꯝꯕꯤ ꯆꯨꯕꯗꯧꯅ ꯂꯣꯏ ꯄꯣꯝꯈꯠꯇꯅ ꯀꯨꯝꯍꯩ ꯇꯥ ꯂꯥꯛꯅꯩꯅꯤ ꯈꯪꯉꯕ ꯀꯥꯎꯖꯦꯡ ꯆꯥꯔꯨꯕꯗ
ꯎꯝ
ꯑꯗꯣ ꯆꯥꯟꯅꯗꯕꯩꯅꯦꯕ ꯃꯥꯏ ꯏꯗꯣ ꯍꯥꯏ ꯏ ꯊꯣꯛꯄ ꯃꯁꯦꯟ ꯆꯥꯟꯅꯔꯒꯗꯤ ꯀꯩꯁꯨ ꯇꯧꯔꯣꯏꯗꯕ ꯑꯃ ꯋꯥꯏꯠ ꯑꯣꯏꯔꯛꯄꯗꯨꯒꯤꯀꯣ ꯑꯗꯨꯒ ꯑꯃꯨꯛ ꯅꯣꯏ ꯀꯩꯅꯣꯗꯣ ꯆꯥꯔꯛꯄ꯭ꯔꯣ ꯀꯔꯤ ꯀꯔꯤ ꯀꯔꯤ ꯑꯃ ꯀꯩ ꯍꯥꯏꯕꯅꯣ ꯇꯧꯕꯗꯣ
ꯀꯩꯅꯣ ꯀꯩꯅꯣ ꯍꯥꯏꯖꯦ ꯀꯧꯖꯦꯡ ꯀꯧꯖꯦꯡ ꯂꯩꯔꯦ ꯑꯗꯣ ꯑꯣ ꯑꯗꯨꯗꯣ ꯀꯅꯣ ꯇꯧꯋꯤꯅꯦꯅ ꯍꯋꯥꯏꯗꯤ ꯆꯥꯒꯤꯝꯅꯦ ꯑꯗꯨꯝ ꯍꯥꯎꯋꯦꯅ ꯑꯥꯝ ꯉꯥ ꯐꯥꯕꯒꯨꯝꯕꯗ ꯉꯥ ꯉꯧꯕꯗꯒ ꯌꯥꯎꯔꯛꯄꯗ
ꯃꯕꯨꯛꯇ ꯃꯕꯨꯛꯇ ꯌꯦꯇꯨꯝꯄꯥꯟ ꯌꯦꯇꯨꯝ ꯌꯥꯎꯕꯗꯣ
ꯈꯪꯗ꯭ꯔꯦꯍꯦ ꯑꯗꯨꯒꯗꯤ ꯀꯥꯎꯔꯦ
ꯌꯥꯎꯕꯅꯦ ꯌꯥꯎ ꯕꯅꯦ ꯃꯕꯨꯛꯇ ꯌꯦꯇꯨꯝ ꯌꯥꯎꯋꯦ ꯊꯔꯥꯏ ꯀꯣꯄꯤ ꯊꯔꯥꯏ ꯀꯣꯄꯤ ꯍꯥꯏꯖꯦ ꯉꯁꯪ ꯉꯁꯪ ꯉꯥꯡꯉꯤꯗꯅ ꯉꯥꯡꯉꯒ ꯃꯔꯨꯟ ꯑꯣꯏ ꯀꯩ ꯑꯣꯏ ꯇꯧꯕꯗꯣ ꯑꯗꯨꯒ ꯃꯕꯨꯛꯇꯅꯦ ꯌꯦꯇꯨꯝ ꯑꯁꯥꯡꯕ ꯑꯝ ꯌꯥꯎꯕꯅꯦꯕ ꯃꯥꯒꯤ ꯊꯤꯟꯕ ꯑꯁ ꯑꯗꯨꯅ ꯊꯤꯟꯕꯗ ꯊꯤꯟꯕꯗ ꯊꯤꯟꯕꯗꯀꯣ ꯎꯝ ꯑꯗꯨ ꯅꯪꯅ ꯅꯪꯅ ꯍꯥꯏꯔꯤꯕ ꯊꯔꯥꯏ ꯀꯣꯛꯄꯤꯁꯤꯅ ꯑꯃꯨꯕꯗꯨꯔꯣ
ꯎꯝ ꯑꯃꯨꯕ ꯑꯣꯏꯕꯅꯦ
ꯑꯃꯨꯕ ꯑꯃꯨꯕꯗꯨꯗꯤ ꯑ ꯆꯥꯟꯅꯗꯤꯌꯦ ꯑꯈꯣꯏꯗꯤ ꯑꯗꯨꯗꯤ
ꯀꯩ ꯃꯆꯨꯅꯣ ꯅꯪꯅ ꯍꯥꯏꯁꯤꯅ
ꯑꯩꯅ ꯍꯥꯏꯖꯤꯅ ꯔꯦꯗꯅꯦ ꯔꯦꯗ ꯔꯦꯗꯇ ꯗꯥꯛ ꯔꯦꯗ
ꯈꯪꯗꯦ ꯑꯗꯨꯗꯤ ꯑꯃꯨꯕꯅꯦ ꯑꯩꯅ ꯍꯥꯏꯖꯤꯗꯤ ꯏꯁꯤꯡꯗ ꯂꯩꯕꯗꯣ ꯅꯠꯇ꯭ꯔꯣ
ꯏꯁꯤꯡꯗ ꯂꯩꯇ ꯏꯁꯤꯡꯗꯩ ꯀꯥꯈꯠꯂꯑꯖꯨ ꯀꯥꯈꯠꯂꯒꯁꯨ ꯂꯩꯌꯦ
ꯎꯝ ꯈꯪꯗꯦ ꯅꯍꯥꯋꯥꯏ ꯑꯩꯈꯣꯏꯒꯤ ꯉꯥꯒꯨꯝ ꯐꯥꯕꯗ ꯑꯗꯨꯝ ꯌꯥꯎꯒꯤꯕꯗꯨꯅꯤ
ꯉꯥ ꯐꯥꯕꯗꯁꯨ ꯑꯃꯨꯕ ꯑꯅꯤ ꯃꯈꯜ ꯑꯅꯤ ꯁꯨꯕꯅꯦꯕ ꯑꯃꯨꯕ ꯑꯝꯁꯨ ꯊꯣꯛꯄꯅꯦꯕ ꯑꯗꯣ ꯍꯧꯖꯤꯛꯀꯤꯁꯤꯅ ꯗꯥꯛ ꯔꯦꯗꯅꯦꯕ ꯗꯥꯏꯔꯦꯛ ꯔꯦꯗꯁꯨ ꯅꯠꯇꯕ ꯗꯥꯛ ꯑꯣꯏꯕ ꯕ꯭ꯂꯦꯛꯇꯒꯤ ꯈꯤꯇꯪ ꯉꯥꯟꯈꯠꯄ
ꯈꯪꯗꯦ ꯃꯗꯨꯃ
ꯎꯝ ꯑꯗꯨꯗꯣ ꯌꯥꯝ ꯆꯥꯔꯛꯑꯦ ꯑꯈꯣꯏ ꯍꯥꯎꯁꯨ ꯌꯥꯝ ꯍꯥꯎꯋꯦ ꯑꯗꯨ ꯂꯧꯔꯒ ꯃꯥꯏ ꯄꯤꯟꯗꯣ ꯂꯧꯊꯣꯛꯑꯒꯀꯣ ꯃꯩꯗ ꯍꯦꯛꯇ ꯂꯧꯏ ꯈꯪꯗꯦ ꯑꯈꯣꯏꯗꯤ
ꯄꯤꯟ ꯂꯧꯊꯣꯛꯑꯒꯍꯥꯏꯖꯤ ꯄꯤꯟ ꯑꯝ ꯌꯥꯎꯋꯦ ꯍꯥꯏꯖꯤ ꯀꯃꯥꯏ ꯇꯧꯕꯅꯣ ꯃꯕꯨꯛꯇꯒꯤ ꯀꯃꯥꯏ ꯍꯣꯠ ꯂꯧꯊꯣꯛꯏꯅꯣ ꯀꯌꯥꯝ ꯆꯥꯎꯒꯦ
ꯃꯕꯨꯛꯇ ꯁꯥꯡꯅꯅꯦ ꯌꯦꯇꯨꯝ ꯑꯝ ꯌꯥꯎꯕ ꯍꯥꯏꯇꯥꯔꯦꯅꯦ ꯌꯦꯇꯨꯝꯒꯤ ꯇꯦꯛ ꯇꯧꯕꯒ ꯍꯥꯏꯅ ꯐꯩꯅ
ꯇꯨꯝꯕꯁꯨꯐꯪꯗ꯭ꯔꯦ
ꯌꯨꯡꯅ ꯌꯥꯎꯕꯅꯤ ꯌꯨꯡꯅ ꯌꯥꯎꯕꯅꯤ ꯑꯗꯨꯅ ꯍꯦꯛ ꯍꯦꯛ ꯊꯤꯜꯂꯦꯕ ꯃꯥ ꯐꯥꯕ ꯀꯥꯟꯗ꯫
ꯑꯗꯨꯗꯤ ꯁꯣꯛꯇ꯭ꯔꯣ ꯑ ꯍꯥꯏꯗꯤ ꯉꯥꯆꯤꯛꯇꯧꯅ ꯇꯧꯕ꯭ꯔꯣ꯫
ꯑꯥ ꯇꯧꯔꯤꯅꯤ ꯀꯩꯅꯣ ꯈꯨꯠꯇ ꯁꯣꯛꯏꯅꯤ꯫
ꯉꯥꯆꯤꯛꯅ ꯍꯥꯏꯕꯗꯤ ꯈꯪꯕ꯭ꯔꯣ ꯅꯪꯕꯣ꯫
ꯑꯁ ꯑꯗꯨꯗꯤ ꯇꯧꯗ꯭ꯔꯤꯌꯦ ꯑꯝꯇ ꯍꯥꯏꯕꯗꯤ ꯄꯥꯏꯗꯦ ꯉꯥꯆꯤꯛꯅꯦ ꯍꯥꯏꯔꯗꯤ ꯑꯩꯈꯣꯏ ꯀꯤꯔꯦ꯫ ꯁꯨꯡꯄꯥꯏ
ꯑꯩꯁꯨ ꯍꯥꯏꯗ꯭ꯔꯤꯌꯦ ꯑꯩꯁꯨ ꯄꯥꯏꯗ꯭ꯔꯤ ꯑꯝꯇ ꯑꯗꯣ ꯃꯤ ꯆꯤꯛꯅꯕꯁꯤꯡꯗꯣ꯫
ꯑꯁ ꯁꯥꯊꯤꯈꯔꯖꯥꯠꯅꯤ ꯎ ꯂꯥꯏꯍꯧ ꯍꯧꯗꯣꯏꯅꯤ꯫
ꯎꯝ꯫
ꯑꯗꯣ ꯁꯨꯝꯕ ꯉꯥꯁꯤꯡꯁꯦ ꯍꯧꯖꯤꯛꯀꯥꯟꯗꯤ ꯀꯌꯥ ꯎꯗ꯭ꯔꯦꯅꯦ ꯁ꯭ꯋꯥꯏꯗ꯫
ꯀꯩꯕ ꯀꯩꯕ꯫
ꯃꯩꯇꯩꯒꯤ ꯁꯨꯃꯥꯏꯅ ꯉꯥꯆꯤꯛ ꯉꯥꯀ꯭ꯔ ꯉꯥꯀꯤꯆꯧ ꯂꯨꯀꯥ ꯀꯩꯀꯥ ꯃꯌꯥꯝꯁꯦ꯫
ꯎꯝ꯫
ꯄꯥꯛ ꯊꯣꯛꯇ꯭ꯔꯦ ꯍꯥꯏꯕ꯫
ꯎꯝ ꯎꯝ ꯑꯩꯈꯣꯏꯒꯤ ꯂꯧꯕꯨꯛꯁꯤꯁꯨ ꯅꯍꯥꯟꯋꯥꯏꯗꯤ ꯃꯩꯇꯩ ꯉꯥꯁꯦ ꯌꯥꯝ ꯂꯩꯔꯝꯃꯦ ꯃꯩꯇꯩ ꯉꯥꯁꯦ ꯑꯩꯈꯣꯏꯒꯤ ꯉꯥꯥꯁꯦ ꯐꯥ ꯂꯣꯏꯅꯔꯛꯄꯗ ꯃꯩ ꯇꯩ ꯉꯥꯁꯦ ꯀꯥꯆꯤꯟ ꯀꯥꯆꯤꯟ ꯆꯪ ꯆꯪꯗꯅ ꯌꯥꯝ ꯐꯔꯝꯃꯦ ꯑꯩꯁꯨ ꯉꯥꯃꯨꯒ ꯐꯥꯗꯅ ꯎꯀꯥꯕꯤꯒ ꯉꯥꯕꯤꯕꯤꯒꯗꯤ ꯌꯥꯝ ꯐꯔꯝꯃꯦ ꯑꯗꯣ ꯉꯥꯆꯤꯛꯇꯤ ꯀꯤꯗꯅ ꯆꯦꯟꯕꯒꯨꯝꯕ ꯑꯗꯣ ꯀꯤ ꯐꯥꯝ ꯁꯤꯠꯈꯤꯕꯗꯨꯗꯤ ꯏꯔꯩ ꯂꯩꯇꯦ ꯉꯥꯆꯤꯛ ꯈꯔ ꯂꯩꯔꯝꯃꯦ ꯅꯀ꯭ꯔꯥ ꯈꯔ ꯅꯀ꯭ꯔꯥ ꯃꯔꯤ ꯃꯉꯥ ꯇꯛ ꯃꯉꯥ ꯀꯦꯖꯤꯃꯨꯛꯀꯤ ꯆꯥꯡꯗꯪ ꯂꯩꯔꯝꯃꯦ ꯉꯥꯀ꯭ꯔꯥꯁꯨ ꯑꯗꯨꯃꯥꯏꯅ ꯇꯧꯔꯒ ꯌꯥꯝ ꯐꯗꯦ ꯀꯩꯁꯨ ꯑꯗꯨꯗ ꯂꯩꯅꯗ꯭ꯔꯦ ꯍꯧꯖꯤꯛꯀꯥꯟꯁꯦ ꯁꯤꯁꯦ ꯑꯩꯈꯣꯏ ꯑꯩꯈꯣꯏ ꯐꯥꯝꯗꯪꯒꯤ ꯅꯠꯇꯦ ꯑꯇꯣꯞꯄ ꯐꯥꯔꯝꯁꯤꯡꯒꯤꯁꯨ ꯂꯣꯏ ꯇꯧꯋꯦ ꯍꯥꯏ꯫
ꯑꯗꯨ ꯀꯩꯒꯤꯅꯣ ꯆꯤꯟꯖꯥꯛꯀꯤꯔ ꯅꯠꯇ꯭ꯔꯒ ꯂꯩꯍꯥꯎꯒꯤꯔ ꯅꯠꯇ꯭ꯔꯒ ꯀꯩꯒꯤꯅꯣ ꯑꯗꯨꯕꯣ꯫
ꯈꯪꯗꯦ ꯃꯁꯤꯡ ꯑꯗꯣ ꯑꯩ ꯑꯃꯨꯛ ꯇꯧꯔꯛꯀꯦ ꯑꯗꯣ ꯀꯣ꯫
ꯍꯣꯏ ꯍꯣꯏ꯫